ꯔꯣ ꯀꯩꯗꯧꯔꯤꯅꯣ ꯉꯔꯤꯦ
ꯀꯔꯤ ꯃꯊꯦꯜ ꯆꯥꯔꯒꯦ
ꯑꯁ ꯑꯩꯈꯣꯏ ꯈꯥꯃꯦꯟ ꯑꯁꯥꯡꯕꯖꯥꯠꯇꯣ
ꯑꯣ
ꯀꯟꯅ ꯉꯥꯡꯉꯣ ꯀꯟꯅ ꯇꯥꯔꯤ
ꯍꯑꯣꯅꯥ
ꯑꯅꯦ ꯀꯩꯗꯧꯔꯤꯕꯣ ꯅꯪꯗꯤ
ꯑꯁ ꯁꯨꯝ ꯐꯝꯂꯤꯉꯗ ꯅꯪꯗꯤ
ꯍ ꯄꯅꯤ ꯍꯞꯄꯕ
ꯍꯥꯥ
ꯍꯤꯄꯤꯅꯤ ꯍꯥꯏꯕ ꯎꯝ ꯅꯃꯥꯟꯅꯕꯤ ꯉꯁꯤ ꯕꯥꯔꯗꯦ ꯂꯩꯕꯗꯣ ꯀꯥꯎꯕ꯭ꯔꯣ ꯅꯣꯏꯕꯣ
ꯎꯝ ꯍꯣꯔꯦꯟꯦꯟ ꯈꯪꯗꯦ ꯇꯜꯂꯗꯤ ꯆꯠꯇ꯭ꯔꯦ ꯇꯜꯂꯗꯤ ꯆꯠꯂꯦ ꯅꯪꯉꯣꯟꯗꯁꯨ ꯀꯧꯔꯛꯄ꯭ꯔꯥ
ꯑꯁ ꯆꯠꯄ ꯉꯝꯃꯣꯏꯗ ꯑꯥ ꯂꯥꯞꯄꯗꯨꯕ ꯀꯃꯥꯏꯅ ꯎ ꯗꯅꯤ ꯍꯥꯏꯗꯅꯦ
ꯑꯗꯨꯅꯦ ꯃꯥꯒꯤꯗꯣ ꯊꯦꯡꯁꯨ ꯊꯦꯡꯉꯦꯕ
ꯅꯣꯏꯗꯣ ꯆꯗꯗꯤ ꯑꯃꯨꯛ ꯍꯜꯂꯛꯀꯦꯔꯣ ꯅꯠꯇ꯭ꯔꯒ ꯀꯃꯥꯏꯅ
ꯑꯩꯗꯤ ꯆꯠꯂꯗꯤ ꯍꯜꯂꯛꯀꯦ ꯇꯧꯕ ꯑꯗꯨ ꯃꯥꯅ ꯍꯗ ꯍꯟꯈꯤꯅꯣ ꯇꯨꯝꯃꯣ ꯍꯥꯏꯕ
ꯎꯝ
ꯑꯦ ꯀꯧꯔꯛꯑꯗꯤ ꯂꯥꯛꯑꯣ ꯀꯩꯅꯣ
ꯑꯁ ꯆꯅꯤꯡꯉꯦ ꯂꯥꯄ ꯂꯥꯄꯅꯦ
ꯑꯦ ꯅꯪ ꯃꯣꯏꯒ
ꯄꯩꯁꯥ ꯂꯩꯇ꯭ꯔꯦ ꯍꯧꯖꯤꯛ ꯄꯩꯁꯥ
ꯄꯩꯁꯥ ꯂꯩꯇꯦ ꯑꯩꯁꯨ
ꯁꯅꯥꯏ ꯏꯁꯤꯡ ꯂ ꯑꯗꯨ ꯑꯗꯨ ꯊꯤꯗꯣ ꯂꯥꯛꯇ꯭ꯔꯣ ꯑꯃꯨꯛ ꯏꯁꯤꯡ ꯂꯩꯗ꯭ꯔꯗꯤ ꯄꯩꯁꯥ ꯂꯩꯇꯦꯕ ꯥꯟ ꯉꯥꯏꯕꯣꯖꯤ ꯄꯩꯁꯥ ꯂꯩꯇ
ꯑꯁ ꯏꯤꯟꯖꯥꯡ ꯅꯥꯄꯤ ꯑꯩꯈꯣꯏꯁꯨ ꯑꯃꯨꯛ ꯂꯩꯥꯏꯁꯤꯜꯂꯛꯇ꯭ꯔꯦ ꯑꯃꯨꯛ ꯂꯩꯔꯅꯤ
ꯀꯨꯏꯅ ꯊꯝꯕ ꯌꯥꯗꯕꯅꯤꯅ ꯣꯏꯖꯤꯖꯁꯨ ꯀꯕꯦꯔꯥꯅꯤ ꯎꯝ
ꯅꯨꯃꯤꯠ ꯑꯃ ꯑꯅꯤ ꯑꯍꯨꯝ ꯊꯥꯅꯗꯤ ꯂꯣꯏ ꯄꯨꯝꯃꯦꯕ ꯄꯠ ꯇꯠꯂꯦꯕ ꯍꯟꯖꯥꯡꯅ ꯅꯨꯄꯤꯁꯤꯡꯗ
ꯑꯗꯨꯒꯤ ꯀꯨꯏꯅꯁꯨ ꯊꯝꯕ ꯌꯥꯕ꯭ꯔꯥꯕꯔꯥ ꯌꯨꯝꯗꯒꯤ ꯄꯨꯔꯛꯄꯁꯨꯀꯣ ꯌꯥꯗ ꯋꯥ
ꯑꯩꯗꯤ ꯉꯔꯥꯡ ꯅꯍꯥꯟ ꯄꯨꯔꯛꯄꯅꯦ ꯑꯗꯣ ꯑꯃꯨꯛ ꯂꯩꯔꯛꯇ꯭ꯔꯦꯗ ꯕꯖꯥꯔꯗ ꯊꯣꯛꯑꯒ ꯂꯩꯕꯁꯨ ꯈꯥꯃꯦꯟꯒ
ꯑꯁ ꯑꯗꯨꯅꯦ ꯍꯥꯎꯗꯕ ꯈꯛꯇꯪꯅꯤ ꯕꯖꯥꯔꯗꯨꯁꯨ ꯈꯪꯅꯤ ꯀꯝꯕ ꯁꯤꯁꯨ ꯀꯣꯕ ꯉ ꯑꯁ ꯍꯥꯃꯟꯕ ꯐꯤꯗꯣ ꯆꯣꯍꯜꯂꯒ ꯑꯁ ꯇꯧꯔꯤꯅꯦ ꯑꯁ
ꯑꯁ ꯑꯩꯗꯤ ꯃꯈꯥꯗ ꯐꯝꯃꯤꯅꯦ ꯁꯥꯃꯟꯕꯒꯤ
ꯁꯃꯥꯡꯒꯤ ꯐꯤꯔꯣ ꯆꯍꯂꯒꯏ
ꯏꯔꯨꯊꯣꯛꯑꯣ ꯀꯩꯅꯣ ꯏꯔꯨꯑꯣꯣ
ꯏꯔꯣꯟꯅꯤꯡꯉꯥꯏ ꯏꯁꯤꯡ ꯂꯩꯇꯦꯕ ꯏꯁꯤꯡ ꯂꯥꯛꯇꯕꯒꯤ ꯑꯁ ꯉꯁꯤ ꯁꯤꯅꯔꯦ ꯑꯗꯨꯝ ꯁꯤꯦ ꯁꯅꯥ ꯀꯦ ꯁꯤꯐꯥꯏꯅꯤ ꯍꯥꯏꯕ ꯁꯤꯉꯦ ꯈꯣꯡ ꯋꯥꯞ ꯈ ꯄꯁꯤꯅ ꯍꯥꯏꯗ
ꯅꯣꯏ ꯑꯃꯨꯛ ꯌꯨꯝ ꯆꯠꯇ꯭ꯔꯕ꯭ꯔꯣ
ꯅꯪ ꯀꯩꯗꯧꯉꯩꯅ ꯌꯥꯎꯕ꯭ꯔꯣ ꯉꯁꯤ ꯉꯔꯥꯡ
ꯉꯔꯥꯡꯗꯒꯤꯅꯦ ꯉꯔꯥꯡ ꯑꯗꯣ ꯀꯩꯅꯣ ꯑꯩꯗꯤ ꯅꯍꯥꯟꯅ ꯈꯪꯉꯦ
ꯑꯗꯨꯅꯦ
ꯑꯩ ꯑꯩꯅ ꯄꯥꯏꯗꯕ ꯑꯗꯣ ꯉꯔꯥꯡ ꯈꯛꯇ ꯃꯤ ꯑꯃ ꯀꯣꯜ ꯇꯧꯔ ꯄꯥꯏꯌꯣ ꯃꯤ ꯇꯧꯅꯔꯕꯅꯤ ꯏꯟꯁꯇꯣꯜ ꯇꯧꯔꯣ ꯑꯩꯁꯨ ꯇꯧꯒꯦ ꯀꯣꯜ ꯇꯧꯅꯁꯦ ꯍꯥꯏꯕꯒꯤ ꯑꯃꯨꯛ ꯇꯧꯕꯅꯤ ꯦꯡꯔ ꯅꯍꯥꯟꯗꯒꯤ ꯐꯪꯉꯦ ꯑꯩꯗꯤ ꯒ꯭ꯔꯨꯞꯇ ꯑꯩꯈꯣꯏꯗ ꯊꯥꯔꯛꯑꯦ ꯏꯗꯤ ꯄꯥꯛ ꯊꯩꯗꯣꯛꯅ ꯑꯥ ꯈꯟꯗꯕ ꯑꯗꯨꯒꯤ ꯅꯪ ꯌꯨꯝ ꯆꯠꯄ꯭ꯔꯥ
ꯁꯠꯇꯦꯒ
ꯑꯩꯗꯤ ꯅꯍꯥꯟ ꯆꯠꯂꯦ
ꯍꯥꯟꯅ ꯂꯥꯛꯄꯗꯣ ꯐꯥꯗꯔ ꯗꯦꯗꯣ ꯑꯗꯨ ꯅꯨꯃꯤꯠ ꯎꯝ ꯐꯥꯗꯔ ꯗꯦ ꯅꯨꯡꯗꯥꯡ ꯅꯨꯡꯗꯥꯡ ꯏꯚꯅꯤꯡꯗ ꯆꯠꯂꯦ ꯑꯗꯨꯒꯕꯥ ꯇ ꯇꯁꯇꯗꯃꯨ ꯍꯂ
ꯑꯩꯗꯤ ꯅꯍꯥꯟ ꯁꯦꯇꯔꯗꯦꯗ ꯆꯠꯂꯒ ꯉꯔꯥꯡ ꯑꯌꯨꯛ ꯉꯟꯇꯥꯛ
ꯎꯝ
ꯑꯁ
ꯑꯁ ꯈꯨꯣꯟꯗꯁꯨ ꯂꯩꯕ ꯅꯨꯡꯉꯥꯏꯔꯝꯃꯔꯣꯏ
ꯎꯝ ꯃꯤ ꯏꯆꯤꯛ ꯆꯤꯛꯑꯦ
ꯃꯤ ꯂꯩ ꯔꯃ ꯂ ꯈꯗꯁꯨ
ꯃꯤ ꯂꯩꯇ꯭ꯔꯦ ꯏꯆꯤꯁꯤꯤ ꯈꯨꯟꯗ ꯆꯠꯂꯁꯨ ꯇꯧꯐꯝ ꯈꯪꯗꯦ ꯕꯣꯔꯤꯡ ꯆ ꯎꯏ ꯁꯤꯗ ꯂꯥꯛꯑꯁꯨ ꯑꯩꯈꯣꯏ ꯄꯨꯜꯂꯞ ꯂꯩꯃꯤꯟꯅꯗꯕꯅꯤ ꯅꯦꯗ ꯑꯁ ꯇꯧꯐꯝ ꯈꯪꯗꯦꯗ
ꯑꯁ ꯁꯌꯦꯦ ꯖꯥꯦꯟ ꯆꯌꯦꯦ
ꯅꯣꯡꯃꯄꯨꯟꯁꯦ ꯑꯩꯈꯣꯏ ꯃꯌꯥꯝ
ꯇꯥꯕꯣ
ꯎꯝ
ꯀꯅꯥ ꯀꯅꯥ ꯂꯩꯕ꯭ꯔꯣꯅ ꯁꯤꯦ ꯑꯩꯈꯣꯏꯁꯨ ꯂꯩꯕ꯭ꯔꯣꯅꯣ
ꯎꯝ ꯑꯩꯗꯤ ꯏꯆꯦꯒ ꯂꯩꯕꯅꯦ
ꯋꯥ ꯌꯥꯝꯅ ꯉꯥꯡꯕ ꯃꯤꯗꯀꯣ ꯑꯗꯨꯝ ꯆꯪꯉꯤ ꯍꯥꯏ ꯌꯥꯝꯅ
ꯑꯣ
ꯍꯥꯏꯄ꯭ꯔꯥ ꯍꯥꯏꯔꯛꯄ꯭ꯔꯥ ꯑꯗꯨꯃꯥꯏꯅ ꯃꯤ ꯈꯔꯅ
ꯎꯝ ꯋꯥ ꯌꯥꯝ ꯉꯥꯡꯕ ꯍꯥꯏꯗꯦꯗ ꯀꯣꯜ ꯅꯨꯃꯤꯠꯇ ꯌꯥꯝ ꯇꯧꯕꯗꯣ
ꯎꯝ ꯑꯁ ꯑꯗꯨꯝꯕꯕꯤꯔꯥ ꯀꯥꯅꯤꯅꯦ
ꯎꯝ ꯀꯣꯜ ꯇꯧꯔꯁꯨ ꯔꯤꯖꯦꯛ ꯆꯠꯄꯁꯨ ꯂꯩꯕꯅꯦ
ꯎꯝ ꯑꯁ
ꯌꯥꯝ ꯆꯥꯡ ꯈ꯭ꯔꯦ ꯑꯩꯈꯣꯏꯗꯤ ꯍꯧꯕꯗ ꯉꯥꯏꯔꯦ
ꯅꯣꯡ ꯇꯥꯕ꯭ꯔꯣ ꯅꯣꯏꯗ ꯇꯥꯕ꯭ꯔꯣ ꯅꯣꯡ ꯇꯥꯗ꯭ꯔꯣ ꯅꯣꯏꯗ
ꯅꯣꯡ ꯇꯥꯗꯦ ꯅꯣꯡ ꯆꯨꯔꯗꯤ ꯐꯔꯅꯤ ꯅꯣꯡ ꯉꯥꯏꯔꯤꯅꯦ ꯑꯩꯗꯤ
ꯑꯁ ꯅꯣꯏꯔꯣꯝꯗ ꯑꯩ ꯈꯪꯅꯕ ꯑꯃ ꯂꯩꯌꯦꯅꯦ
ꯅ ꯅꯣꯏꯔꯣꯝꯗ ꯅꯣꯡ ꯇꯥꯕ꯭ꯔꯣꯅꯦ
ꯇꯥꯗꯕ ꯑꯩ ꯏ ꯀꯥꯔꯛꯀꯅꯤ ꯅꯣꯡ ꯁꯨꯡꯇꯥ ꯇꯥꯗ ꯅꯣꯡ ꯃꯪꯒ ꯇꯔꯥ ꯀꯦꯔꯥꯔꯒꯁꯨ ꯇ ꯎꯝ ꯑꯗꯨꯃꯥꯏ ꯇꯔꯁꯤ ꯂꯩꯇ꯭ꯔꯦ ꯇꯥꯔꯛꯀꯦꯔꯥ ꯐꯔ ꯁꯨꯡꯇꯥ ꯇꯥꯔꯛꯇꯕ ꯎꯝ ꯈꯔ ꯅꯨꯡꯉꯥꯏꯔꯅꯦꯕ ꯅꯣꯏꯗꯤ ꯏꯁꯤꯡꯗꯨ ꯂꯩꯥꯏꯔꯤ ꯅꯠꯇ꯭ꯔꯒ ꯇꯨꯇꯤ ꯄꯥꯏꯞ ꯂꯥꯛꯏꯔꯥ ꯎꯨꯝ
ꯑꯗꯨꯒ ꯃꯩꯁꯨ ꯕꯤꯜ ꯊꯤꯌꯦ ꯑꯗꯨꯒ ꯅꯣꯡ ꯑꯗꯨꯝ ꯇꯥꯔꯗꯤ ꯏꯁꯤꯡꯗꯤ ꯂꯩꯗ꯭ꯔꯦ ꯍꯥꯏꯕꯗꯤ ꯑꯩꯈꯣꯏ ꯁꯤꯟꯇꯦꯛꯁ ꯃꯄꯥꯗꯨꯗꯤꯀꯣ ꯅꯣꯡ ꯌꯥꯝ ꯇꯥꯔꯗꯤ ꯏꯁꯤꯡꯗꯣ ꯗꯃꯥ ꯑꯗꯨꯝ ꯇꯥꯏꯌꯦꯕ ꯁꯦꯟꯇꯦꯛ ꯃꯥꯀꯨꯝꯗꯣ ꯂꯧꯊꯣꯛꯑꯗꯤ ꯏꯁꯤꯡ ꯑꯗꯨꯝ ꯐꯨꯜꯂꯅꯤ
ꯎ ꯇꯥꯔꯦ ꯐꯗꯣꯅꯤ ꯅꯨꯡꯉꯥꯏꯇꯦ ꯐꯤꯔꯣꯟ ꯐꯁꯨꯅꯤꯏ ꯏꯁꯤꯡ ꯂꯩꯗ꯭ꯔꯦ ꯐꯤꯔꯣꯟꯜꯗꯨ ꯂꯥꯏꯔꯦ ꯍꯧꯖꯤꯛ ꯕꯥꯔꯇꯤꯟ ꯑꯃꯈꯛꯇ ꯂꯩ ꯏꯁꯤꯡꯗꯣ
ꯎꯝ ꯏꯔꯨꯕ ꯕꯛꯀꯦꯠ ꯑꯃ
ꯎꯝ ꯑꯗꯨꯅꯦ ꯑꯩꯁꯨꯅꯦ ꯅꯨꯡꯇꯤ ꯏꯔꯨꯕꯁꯦ ꯄꯀꯦ ꯈꯔ ꯎꯝ ꯑꯗꯨ ꯑꯃ ꯎꯝ ꯑꯗꯨ ꯑꯃꯈꯛ ꯑꯣꯏꯔꯗꯤ ꯌꯥꯔꯦ ꯅꯨꯡꯇꯤꯒꯤ ꯂꯨꯗ꯭ꯔꯗꯤ ꯌꯥꯗꯦꯕꯀꯣ ꯑꯗꯨꯒꯤ
ꯀꯟꯅ ꯇꯦꯡꯀꯤꯗ ꯁꯨꯔꯨꯔꯦ
ꯎꯝ ꯅꯨꯡꯇꯤꯒꯤ ꯇꯣꯕꯅꯤꯅ ꯕꯀꯦꯠ ꯑꯃ ꯗꯤ ꯌꯥꯔꯦ ꯀꯣꯛꯀ ꯇꯣꯏꯁꯨꯍꯟꯟꯅꯗꯤ ꯌꯥꯔꯦ
ꯀꯣꯛꯇꯤ ꯅꯨꯡꯇꯤꯒꯤ ꯊꯨꯞꯇ꯭ꯔꯁꯨ ꯌꯥꯏꯗ ꯍꯛꯆꯥꯡꯗꯣ ꯈꯔ ꯍꯨꯃꯥꯡ ꯆꯥꯏꯊꯣꯛꯑꯗꯤ ꯌꯥꯔꯦ
ꯑꯗꯨ ꯕꯥꯔꯇꯦꯟ ꯑꯃꯅ ꯀꯣꯟꯅꯔꯦꯕ ꯑꯁ ꯄꯩꯁꯥꯅ ꯂꯩꯇꯕꯅꯦ ꯀꯦꯟ ꯃꯦꯟ ꯇꯥꯗꯦ ꯑꯥꯁ
ꯄꯩꯁꯥꯕꯣ ꯀꯅꯥ ꯂꯩꯕ ꯂꯩꯅꯕ꯭ꯔꯅꯦ
ꯂꯣꯏꯔꯦ ꯑꯃꯨꯛ ꯅꯤꯅꯨꯡꯉꯥꯏꯁꯨ ꯑꯁ ꯇꯟꯒꯔꯦ ꯅꯤꯃꯟꯕꯒꯤ ꯋꯥꯠ ꯄ ꯉꯥꯛꯇꯥ ꯑꯗꯨꯝ ꯂꯥꯛꯑꯕ ꯀꯥꯟꯗꯀꯣ ꯑꯁ ꯀꯩꯅꯣ ꯌꯥꯝ ꯄꯣꯠꯆꯩꯁꯦ ꯑꯁ ꯄꯩꯁꯥ ꯌꯥꯝ ꯆꯪꯉꯦ
ꯑꯁ ꯌꯥꯝ ꯆꯪꯕꯅꯦ ꯏꯃꯨꯡ ꯑꯃ ꯂꯩꯕꯒ ꯆꯞ ꯃꯥꯟꯅꯕꯅꯤ
ꯀꯥꯏꯗ ꯆꯠꯈꯤꯕ꯭ꯔꯁꯨ ꯀꯦꯟ ꯃꯦꯟ ꯇꯥꯔꯗꯤ ꯑꯗꯨꯝ ꯂꯣꯏꯁꯤꯟꯈꯤꯕ ꯃꯥꯡꯍꯟꯕꯗꯤ ꯅꯠ ꯇꯦꯕꯀꯣ ꯃꯔꯝ ꯂꯩꯕꯒꯤ ꯑꯗꯨꯝ ꯄꯥꯏꯔꯁꯨ ꯑꯁ ꯂꯣꯏꯔꯦ
ꯍꯥꯏꯗꯤ ꯌꯦꯡꯉꯣ ꯀꯤꯠꯆꯟꯒꯤꯅꯦ ꯀꯤꯠꯆꯟꯒꯤ ꯂꯣꯏꯟ ꯆꯪꯒꯅꯤ ꯃꯆꯥ ꯃꯁꯨꯁꯤꯡꯗꯣ ꯑꯗꯨꯒ ꯂꯩꯕꯅꯤꯅ ꯑꯁ ꯏꯃꯨꯡ ꯑꯃꯒꯤ ꯏꯃꯨꯡ ꯑꯃꯒꯤ ꯄꯣꯠ ꯑꯗꯨꯝ ꯄꯨꯕ ꯍꯥꯏꯕꯅꯤ
ꯑꯁ ꯒꯌꯥꯟ ꯃꯦꯟ ꯇꯥꯗꯦꯗꯥ ꯅꯣꯏꯗꯤ ꯍꯧꯖꯤꯛ ꯅꯨꯡꯉꯥꯏꯔꯝꯅꯤ ꯑꯩꯈꯣꯏꯗꯤ ꯑꯁ ꯑꯃꯨꯛ ꯊꯥꯡꯅꯤ ꯑꯃꯨꯛ ꯆꯍꯤꯗ ꯍ
ꯑꯁ ꯍꯟꯗꯛ ꯑꯦꯛꯖꯥꯝ ꯊꯥꯈꯤꯕꯗꯣ ꯑꯩꯁꯨ ꯅꯨꯡꯉꯥꯏꯇꯕꯒꯤ ꯕꯦꯛ ꯆꯥꯒꯅꯤ ꯑꯗꯨꯒꯤ ꯄꯩꯁꯥ ꯇꯨꯡꯁꯤꯟꯗ꯭ꯔꯗꯤ ꯌꯥꯔꯣꯏ
ꯍꯥ ꯑꯁ ꯑꯩꯈꯣꯏꯒꯤꯗꯤ ꯌꯥꯗꯕꯅꯤꯅ
ꯑꯁ ꯅꯍꯥꯟ ꯑꯦꯛꯖꯥꯝ ꯍꯥꯟꯅ ꯊꯥꯈꯤꯕꯗꯣ ꯅꯨꯡꯉꯥꯏ ꯌꯨꯝ ꯍꯜꯂꯛꯑꯒ ꯅꯨꯡꯉꯥꯏꯃꯟꯗꯗꯅ ꯑꯩ ꯀꯣꯜꯐꯥꯎ ꯀꯅꯥꯝꯇ ꯇꯧꯗꯕꯅ ꯋꯥꯐꯥꯎ ꯉꯥꯡꯅꯤꯡꯉ ꯗꯕꯅꯤ
ꯎꯝ
ꯏꯃꯥꯟꯅꯕꯤ ꯀꯣꯜ ꯇꯧꯔꯒ ꯐꯥꯎ ꯗꯥꯏꯔꯦꯛ ꯔꯤꯖꯦꯛꯇ ꯅꯝꯈ꯭ꯔꯕꯅꯦ ꯑꯩꯗꯤ
ꯌꯥꯝ ꯀꯞꯅꯤꯡꯕꯅꯤ ꯅꯨꯡꯉꯥꯏꯗꯕꯁꯨ
ꯎꯝ ꯋꯥ ꯌꯥꯝ ꯉꯥꯡꯅꯤꯡꯗꯦꯕ ꯑꯗꯨꯗꯩ ꯃꯇꯨꯡꯗꯩꯗꯤ ꯁꯦꯀꯦꯟ ꯗꯦ ꯊꯥꯔꯠ ꯗꯦ ꯈꯔ ꯑꯃꯨꯛ ꯅꯨꯡꯉꯥꯏꯔꯦ ꯐꯥꯔ ꯥꯔꯁ ꯗꯦꯗ ꯆꯠꯄꯗꯗꯤ ꯑꯩꯁꯨ ꯄꯥꯗ꯭ꯔꯦꯕ ꯑꯁꯤꯒꯤ ꯏꯅꯤꯡꯉꯥꯏ ꯂꯩ ꯐꯠꯇ꯭ꯔꯦ ꯑꯗ ꯁꯦꯀꯦꯟ ꯗꯦ ꯊꯥꯔꯠ ꯗꯦꯗꯗꯤ ꯑꯗꯨꯝ ꯁꯨꯝ ꯈꯔ ꯈꯔ ꯌꯦꯡꯕꯒꯤ ꯑꯗꯨꯝ ꯑꯣꯟꯗ ꯑꯣꯏꯔꯁꯤ
ꯇꯥꯕ꯭ꯔꯥ ꯅꯣꯏ ꯅꯣꯏ ꯀꯣꯂꯦꯖꯇ ꯇꯥꯕ꯭ꯔꯥ
ꯑꯩꯈꯣꯏꯗꯤ ꯀꯣꯂꯦꯖꯇ ꯑꯗꯨꯝ ꯇꯥꯏꯑꯦ
ꯁꯤꯟꯇꯔ ꯄꯤꯕꯁꯨ ꯂꯩ ꯍꯥꯏ ꯍꯧꯖꯤꯛꯀꯥꯟ
ꯑꯥꯎ ꯄꯤꯈ꯭ꯔꯕꯅꯦ ꯃꯣꯏ ꯈꯔꯒꯤꯗꯤ ꯑꯩꯈꯣꯏꯒꯤꯗꯤ ꯄꯤꯔꯣꯏ
ꯑ ꯀꯦꯟꯃꯦꯜ ꯇꯗ꯭ꯔꯦ
ꯀꯥꯡꯅ ꯆꯤꯛꯄꯅꯦ
ꯃꯣꯠꯂꯝꯅꯤ ꯑꯗꯨ ꯅꯣꯏꯔꯣꯝꯗꯁꯨꯀꯣ ꯃꯣꯠꯂꯝꯅꯤꯕ
ꯑꯁ ꯃꯣꯠ ꯄꯅꯤꯦꯗ ꯁꯤ
ꯎꯝ ꯈꯣꯏꯗꯗꯤ ꯃꯣꯠꯇꯤ ꯃꯠꯇꯦꯗ
ꯍꯟꯗꯛꯄꯨꯗꯤ ꯃꯣꯠꯇ꯭ꯔꯒ ꯅꯥꯟꯈ꯭ꯔꯕꯅꯦ ꯍꯥꯟꯅꯗꯤ ꯑꯁ ꯌꯥꯝ ꯃꯣꯠꯂꯝꯃꯦ ꯂꯝꯕꯤ ꯆꯪꯕꯗꯣ ꯑꯃꯣꯠꯄ ꯈꯛꯇ ꯍꯨꯗꯣꯛ ꯍꯧꯖꯤꯛꯇꯤ ꯍꯨꯟꯗꯣꯛꯇ꯭ꯔꯕꯅꯦ ꯑ ꯂꯝꯕꯤꯁꯨ ꯌꯥꯝ ꯑꯁꯦ ꯃꯇꯦꯛꯁꯤ ꯁꯤꯗ ꯌꯥꯝ ꯐꯠꯇꯕꯗ ꯍꯧꯖꯤꯛꯇꯤ ꯌꯥꯝ ꯐꯔꯦ
ꯑꯗꯨ ꯅꯣꯏꯔꯣꯝꯗꯒꯤ ꯑꯩ ꯅꯨꯄꯥ ꯑꯃ ꯈꯪꯉꯦꯕꯀꯣ ꯑꯁ ꯅꯪ ꯈꯪꯉꯄꯣꯏꯗ
ꯀꯔꯝꯕ ꯑꯣꯏꯒꯦꯔꯣ
ꯑꯗꯣ ꯗꯤꯌꯨ ꯗꯤꯎꯗꯣ
ꯅꯨꯄꯥꯔꯣ
ꯅꯆꯦ ꯑꯩꯈꯣꯏ ꯏꯃꯥꯟ ꯑꯩꯈꯣꯏ ꯇꯤꯟꯅꯕ ꯗꯤꯌꯨꯗꯣ ꯑꯗꯨꯗꯤ ꯃꯥ ꯑꯗꯨꯗꯤ ꯑꯃ ꯁꯛꯀꯅꯤ ꯍꯥꯏꯌꯦ ꯃꯃꯥꯅꯕꯀꯣꯏ ꯕꯥꯔꯗꯦ ꯇꯧꯕ ꯀꯥꯟꯗ ꯑꯗꯣ ꯎꯑꯦ ꯍꯥꯏꯌꯦ ꯑꯩꯈꯣꯏ ꯒ꯭ꯔꯨꯞꯀꯤ ꯐꯣꯇꯣ ꯌꯦꯡꯕ ꯀꯥꯟꯗꯀꯣ
ꯎꯝ
ꯌꯥꯝ ꯂꯩꯌꯦ ꯁꯤꯗꯁꯨ ꯃꯤ ꯌꯨꯝ ꯕꯔꯥ ꯂꯩꯕ ꯈꯪꯗꯕꯩꯒꯤꯅꯦ ꯃꯈꯥꯔꯣꯝ ꯑ ꯃꯈꯥ ꯂꯩꯀꯥꯏꯗꯗꯤ ꯑꯁ ꯃꯈꯥ ꯂꯩꯀꯥꯏꯁꯨ ꯃꯤ ꯌꯥꯝ ꯂꯩꯅꯕꯅꯦ ꯑꯗꯨꯗꯅꯦ ꯅꯣꯡ ꯈꯖꯤꯛꯇꯪ ꯆꯨꯔꯁꯨꯀꯣꯁꯤꯡ
ꯑꯗꯨꯝ ꯎꯝ ꯆꯂꯦ ꯑꯗꯨ ꯀꯝꯗꯁꯨꯣ
ꯏꯁꯤꯡ ꯀꯩꯅꯣ ꯇꯧꯕ ꯑꯩꯈꯣꯏꯔꯣꯝꯗꯗꯤ ꯍꯥꯏꯗꯤ ꯅꯣꯡ ꯀꯟꯅ ꯁꯨꯔꯁꯨ ꯀꯩꯁꯨ ꯏꯁꯤꯡ ꯀꯩꯅꯣ ꯆꯪꯗꯣꯏꯣꯏꯗ ꯏꯁꯤꯡ ꯑꯗꯨꯝ
ꯑꯦ ꯁꯕꯅ ꯁꯕꯅ ꯎꯝ ꯂꯔꯅꯤꯍꯦ ꯇꯕ꯭ꯔꯣ
ꯑꯣ ꯇꯥꯗꯕ꯭ꯔꯥ
ꯇꯥꯌꯦ
ꯎꯝ ꯅꯠ ꯋꯥꯥꯛ ꯇꯅꯅꯨꯡꯉꯔꯔꯕꯨꯅꯤꯀꯣ ꯑꯁ ꯑꯩ ꯐꯥꯎ ꯁꯥꯕ
ꯁꯦꯝꯅꯤ ꯗꯨꯀꯥꯟ ꯂꯩꯔꯁꯨ ꯄꯩꯁꯥ ꯂꯩꯇꯕꯅꯤꯅꯀꯣ ꯎꯄꯥꯏ ꯂꯩꯇꯦ ꯎꯝ ꯑꯩꯈꯣꯏꯁꯨꯅꯦꯅꯒ ꯍꯥꯎꯕ ꯂꯩꯔꯁꯨ ꯆꯥꯕ ꯐꯪꯅꯤ
ꯂꯝꯕꯤꯗ ꯊꯣꯛꯂꯛꯑꯗꯤ ꯀꯩ ꯀꯩꯅꯣ ꯌꯥꯝ ꯎꯒꯅꯤ ꯃꯤꯁꯛꯄꯨꯗꯤ ꯆꯥꯅꯤꯉꯥꯏꯗꯤ ꯄꯩꯁꯥ ꯂꯩꯇꯕ
ꯗꯅꯤ ꯦꯔ
ꯑꯁ ꯌꯥꯝ ꯂꯨꯏꯗ ꯁꯤꯗ ꯂꯩꯕ ꯍꯥꯏꯕꯁꯤꯁꯨ ꯄꯩꯁꯥ ꯂꯩꯇ ꯑꯗꯨꯗꯤ ꯂꯩꯕ ꯌꯥꯗꯦꯅꯦ ꯄꯩꯁꯥ ꯂꯩꯇ꯭ꯔꯗꯤ ꯕꯣꯔꯔꯤꯡ ꯆꯨꯔꯦ ꯄꯩꯁꯥ ꯂꯩꯔꯗꯤ ꯂꯩꯕ ꯅꯨꯡꯉꯥꯏꯔꯦ ꯁꯤꯅꯤ
ꯑꯁ ꯇꯄ꯭ꯔꯣ
ꯇꯥꯏꯌꯦ